ꯍꯣꯏ ꯇꯥꯏꯌꯦ
ꯎꯝ
ꯎꯝ
ꯆꯥꯛ ꯆꯔꯕꯣ
ꯍꯣꯏ ꯆꯥꯔꯦ ꯅꯪꯒꯤꯁꯨ ꯅꯪꯁꯨ ꯆꯥꯔꯦꯀꯣ
ꯎꯝ ꯆꯔꯦ
ꯀꯩꯗꯧꯕ꯭ꯔꯥ ꯑꯗꯨꯗꯤ ꯍꯧꯖꯤꯛ ꯀꯩ ꯆꯥꯕ꯭ꯔꯥ ꯀꯩꯅꯣꯝ ꯆꯥꯕ ꯃꯥꯜꯂꯦ
ꯎꯝ ꯃꯔꯨꯗꫭ ꯆꯔꯤꯌꯦ
ꯑꯣ ꯍꯥꯛ ꯀꯅꯤꯒꯣ
ꯎꯝ
ꯑ ꯍꯦ
ꯍꯥꯏꯗꯦ ꯈꯥꯡꯗ ꯊꯝꯃꯒ ꯃꯩꯗ ꯈꯔ ꯇꯥꯎ ꯊꯣꯛꯄ ꯊꯥꯎ ꯌꯥꯎꯗꯕꯤꯗꯀꯣ
ꯎꯝ ꯎꯝ
ꯑꯗꯨꯒ ꯆꯥꯔꯦ
ꯎꯝ ꯍꯥꯎꯔꯦꯅꯦ꯫
ꯎꯝ
ꯍꯥꯎꯕ ꯅꯠꯇ꯭ꯔꯣ?
ꯍꯥꯎꯔꯦ꯫
ꯎꯝ
ꯇꯧꯐꯝ ꯈꯪꯗꯅ ꯆꯥꯏꯅꯤ꯫
ꯎꯝ ꯑꯥ ꯀꯣꯜ ꯇꯧꯔꯛꯄ ꯃꯥꯜꯜꯂꯤꯅꯦ꯫
ꯎꯝ ꯑꯩꯈꯣꯏ ꯃꯥꯅꯦ꯫
ꯑꯣ
ꯑꯦꯐꯕꯤ ꯄꯥꯏꯕ ꯃꯥꯁꯨ
ꯁ ꯂꯥꯏꯗꯤꯍꯦ
ꯁꯤꯂꯦ ꯑ
ꯑꯦ ꯀꯦꯝ ꯈꯥꯎꯪ ꯂꯕꯖꯥꯛ ꯚꯗꯤꯑꯣ ꯌꯦꯡꯕ ꯈꯛꯇꯪꯅ꯫
ꯎꯝ ꯈꯪꯅꯕꯈꯣꯏꯅ ꯈꯪꯅꯕ ꯈꯣꯏꯅ ꯀꯩꯅꯣ ꯊꯕꯛ ꯇꯧꯕꯁꯦ ꯆꯦꯛꯁꯤꯟꯅꯤꯡꯉꯥꯏꯅꯤꯀꯣ ꯑꯁꯦꯡꯕꯅꯦ꯫
ꯀꯩꯝ ꯇꯧꯔꯛꯑꯦ ꯃꯥꯗꯤ꯫
ꯎꯝ ꯐꯥꯒꯤ ꯇꯧꯕꯅꯤꯗ ꯇꯧꯗꯤ ꯇꯧꯔꯣꯏꯗ ꯁꯨꯝ ꯇꯪꯈꯥꯏ ꯅꯣꯛꯁꯦ ꯍꯥꯏꯕꯅꯤꯗ ꯑ
ꯑ ꯐꯥꯏꯌꯦ ꯐꯥꯏ
ꯅꫭꯏ ꯃꯥꯗꯤ ꯀꯩ ꯍꫭꯠꯅꯕ꯭ꯔ?
ꯑꯩꯈꯣꯏ ꯃꯥ ꯐꯣꯟ ꯌꯦꯡꯕ ꯀꯟꯅ ꯍꯣꯠꯅꯔꯤ ꯍꯧꯖꯤꯛ
ꯑꯣ ꯅꯣꯏ ꯕꯥ ꯗꯤ ꯀꯥꯏ ꯆꯠꯈꯔꯦ꯫
ꯉꯁꯤꯗ ꯑꯩꯈꯣꯏꯗꯣ ꯃꯤ ꯂꯩꯇꯕ ꯅꯪꯔꯥ ꯑꯗꯨꯒꯤ ꯆꯠꯈ꯭ꯔꯦ꯫ ꯎꯝ
ꯇꯥꯗ꯭ꯔꯦ ꯍꯥꯏꯔꯛꯑꯣ ꯑꯃꯨꯛꯀ ꯂꯩꯀꯥꯏ ꯈꯨꯟꯒꯤ
ꯎꯝ ꯑꯣ ꯅꯣꯏ ꯈꯨꯟ ꯅꯣꯏ ꯈꯨꯟ ꯌꯨꯝ ꯂꯥꯛꯀꯦ ꯍꯥꯏꯔꯣ? ꯃꯁꯤꯡ ꯑꯥꯏ ꯃꯤꯟꯠ
ꯑꯥ
ꯃꯁꯤꯡ ꯀꯌꯥ ꯁꯨꯒꯔ꯭ꯕ ꯆꯍꯨꯝ ꯑꯦ ꯆꯍꯨꯝ ꯁꯨꯕ꯭ꯔꯥ
ꯆꯅꯤ ꯁꯨꯗꯣꯔꯦ꯫
ꯑ ꯑꯩꯈꯣꯏꯅ ꯌꯥꯝꯃꯤꯅꯦ ꯑꯗꯨꯗꯤ
ꯎꯝ ꯌꯝꯃꯝꯒꯅꯤ꯫
ꯑꯩꯈꯣꯏꯗꯤ ꯆꯍꯨꯝ ꯍꯦꯟꯕꯅꯦ꯫
ꯑꯗꯨꯒ ꯃꯟꯊꯛꯀꯤꯗꯗꯤ ꯐꯤꯐꯇꯤ ꯁꯤꯛ ꯈꯛꯇ ꯂꯩꯑꯦ꯫
ꯎꯝ ꯑ ꯍꯥ ꯇꯧꯐꯝ ꯈꯪꯗꯦꯀꯣ
ꯎꯝ ꯑꯗꯨꯅ ꯑꯗꯨꯝ ꯉꯥꯡ ꯉꯥꯡꯉꯣ ꯅꯪꯅ ꯍꯥꯏꯅꯤꯡꯕ ꯋꯥꯗꯣ
ꯍꯣꯏꯅ ꯑꯃꯨꯛ ꯁꯥꯔꯛꯀꯅꯤ
ꯅꯨꯡꯁꯥ ꯌꯥꯝ ꯁꯥꯏꯌꯦ ꯑꯩꯈꯣꯏꯗ
ꯑꯈꯣꯏꯗ ꯅꫭꯡ ꯌꯥꯝ ꯆꯨꯋꯦ
ꯅꯪꯒꯤ ꯈꯨꯅꯣꯛ ꯀꯥ ꯑꯩꯒ ꯃꯥꯅꯔꯦ ꯑꯍꯥ ꯍꯥ
ꯑ ꯆꯞ ꯃꯥꯟꯅꯔꯦ ꯀꯔꯃꯥꯏꯅ ꯇꯧꯁꯤꯔ ꯁꯤꯑꯦ
ꯈꯡ ꯈꯪꯉ ꯗꯔꯦ ꯅꯣꯕꯥꯞ ꯌꯥꯝ ꯆꯥꯅꯤꯡꯉꯦ ꯅꯣꯕꯥꯞꯁꯨ ꯂꯩꯥꯏꯇꯦ ꯃꯆꯥ ꯃꯆꯥ ꯑꯣꯏꯔꯦ
ꯅꯕ ꯑꯥ ꯑꯈꯣꯏ ꯈꯨꯟꯗꯗꯤ ꯂꯩꯇꯦ ꯑꯗꯨꯕꯨ ꯑꯩꯈꯣꯏ ꯈꯨꯟ ꯃꯅꯥꯛꯇꯗꯤ ꯃꯌꯥꯝ ꯂꯩꯕꯅꯤ
ꯈꯣꯏꯗ ꯂꯩꯌꯦ
ꯑꯈꯣꯏ ꯏꯃꯨꯡ ꯅꯣꯏꯗ ꯂꯩꯕ꯭ꯔꯥ
ꯑꯥ ꯑꯩꯈꯣꯏꯗ ꯂꯩꯌꯦ ꯑꯩꯈꯣꯏꯒꯤꯗꯣ ꯌꯥꯝ ꯍꯥꯎꯕꯅꯦ
ꯅꯣꯏꯗ ꯀꯩꯅꯣ ꯃꯣꯡꯒꯤ ꯄꯥꯟ ꯄꯥꯟꯕ ꯉꯝꯕ꯭ꯔꯣ
ꯀꯅ ꯃꯑꯣꯡꯒꯤ ꯈꯪꯗꯦ
ꯏꯁ ꯌꯥꯝ ꯁꯤꯟꯕꯗꯣ ꯃꯨꯒꯤ ꯑꯍꯦ ꯍꯦ ꯅꯠꯇꯦ ꯀꯩꯅꯣ ꯇꯥꯏꯞꯇ ꯇꯧꯕꯗꯣ ꯁꯦꯡꯒꯣꯂꯩ ꯃꯥꯟꯕꯤ ꯃꯅꯥ ꯇꯥꯏꯞ ꯇꯧꯕꯗꯣ ꯃꯣꯡꯒꯤ ꯌꯥꯝ ꯁꯤꯟꯕꯗꯣ
ꯍꯥꯏꯔꯣ
ꯍꯣꯏ
ꯔꯦꯠ ꯑꯣꯏꯕ꯭ꯔꯣ
ꯍꯥꯥ
ꯔꯦꯠ ꯑꯣꯏꯕ꯭ꯔꯣ
ꯑꯁ ꯀꯩꯅꯣ ꯇꯥꯕꯗꯣ ꯑꯁ ꯀꯔꯤ ꯎꯝ ꯎꯝ ꯌꯣꯡꯆꯥꯛ ꯇꯥꯞ ꯍꯥꯏ ꯌꯣꯡꯆꯥꯛ ꯌꯣꯡꯆꯥꯛ ꯇꯥꯞꯇ ꯄꯥꯟꯕꯗꯣ ꯃꯆꯥ ꯃꯆꯥꯗꯣ ꯌꯥꯝ ꯁꯤꯟꯕꯗꯣ ꯍꯣꯏ
ꯃꯆꯥ ꯃꯆꯥꯗꯣ ꯑꯩꯈꯣꯏꯗꯗꯤ ꯂꯩꯇꯦ ꯑꯥ ꯃꯊꯛꯇ ꯂꯩꯌꯦ
ꯎꯝ ꯑꯩꯈꯣꯏ ꯈꯨꯟꯗꯤ ꯍꯩꯁꯦ ꯃꯌꯥꯝ ꯐꯪꯕꯅꯦ ꯃꯈꯟ ꯃꯈꯟ ꯌꯥꯝ ꯁꯨꯕꯅꯦꯁ
ꯎꯝ ꯂꯩ ꯂꯩꯍꯥꯑꯣꯁꯨ ꯎꯝ ꯂꯩꯍꯥꯎꯁꯨꯒꫭ ꯃꯌꯥꯝ ꯂꯩꯍꯥꯎꯁꯨ ꯌꯥꯝ ꯐꯗꯕꯅꯦ ꯃꯨꯕ ꯑꯗꯨꯒꯤ ꯒꯣ ꯐꯗꯤꯒꯣꯝꯒꯨꯝ ꯊꯥꯕ ꯑꯩꯈꯣꯏ ꯐꯥꯔꯝꯗꯗꯤꯀꯣ ꯑꯦ ꯑꯩ ꯑꯩꯒꯤ ꯐꯥꯔꯝꯗ ꯑꯩ ꯑꯩꯒꯤ ꯐꯥꯔꯝꯗ ꯀꯩꯅꯣ ꯂꯤꯃꯣꯟꯗꫭ ꯑꯗꯨ ꯐꯥꯝ ꯇꯧꯕꯅꯦꯕ ꯑꯩꯗꯣ ꯍꯪꯉꯨꯝ ꯑꯩ ꯑꯃꯨꯛ ꯑꯥꯏ ꯄꯨꯊꯣꯛꯄꯗꯣ ꯈꯨꯋꯥꯗꯣ ꯋꯤꯁ
ꯎꯝ ꯅꯪꯁꯦ ꯌꯥꯝꯅ ꯀꯩꯅꯣ ꯇꯧꯕ ꯃꯥꯜꯂꯅꯦ
ꯀꯔꯤ ꯌꯥꯉꯥꯎ
ꯊꯕꯛ ꯌꯥꯝ ꯊꯕꯛ ꯌꯥꯝ ꯀꯟꯕ ꯃꯂꯦ
ꯑꯣꯝ ꯑꯗꯨꯒꯤ ꯑꯩ ꯑꯗꯨꯒꯤ ꯋꯥ ꯅꯠꯇꯗ ꯑꯩꯁꯨ ꯑꯉꯥꯡꯗꯒꯤ ꯍꯧꯔꯒ ꯊꯕꯛ ꯁꯨꯔꯛꯄ ꯃꯤꯅꯤꯅꯀꯣ
ꯎꯝ
ꯊꯕꯛ ꯋꯥꯏꯔꯁꯨ ꯍꯥꯏꯅꯤꯡꯗ꯭ꯔꯦꯗ
ꯑꯣ
ꯁꯨꯃꯟꯗꯅ
ꯎꯝ
ꯀ꯭ꯂ꯭ꯂꯥꯁ ꯋꯥꯟ ꯇꯨ ꯑꯦ ꯀ꯭ꯂꯥꯁ ꯇꯦꯟꯗꯒꯤ ꯑꯩꯈꯣꯏ ꯏꯊꯟꯗ ꯄꯩꯁꯥ ꯇꯥꯜꯂꯒ ꯀꯩꯅꯣ ꯀꯣꯂꯦꯖ ꯀꯨꯝꯕ ꯀꯥꯔꯛꯄꯅꯦꯕ ꯑꯗꯨꯒꯤ ꯑꯋꯥꯕꯁꯨ ꯃꯍꯥꯎ ꯑꯃ
ꯎꯝ
ꯎꯝ
ꯑꯩꯁꯨꯅꯦ
ꯑꯁꯦꯡꯕ ꯑꯩ ꯑꯉꯥꯡꯗꯨ ꯑꯉꯥꯡꯅꯀꯣ
ꯎꯝ
ꯑꯉꯥꯡ ꯑꯩ ꯁ ꯀꯨꯟ ꯀꯥꯕꯗꯣ ꯏꯁ ꯅꯣꯏꯅ ꯈꯪꯉꯗꯤꯀꯣ ꯅ
ꯑꯣ
ꯌꯥꯝ ꯅꯣꯛꯅꯤꯡꯁꯨ ꯅꯣꯛꯅꯤꯡꯒꯅꯤ ꯑꯩ ꯂꯥꯏꯔꯤꯛ ꯄꯥꯕ ꯃꯇꯝ ꯁꯨꯛꯐꯪ ꯐꯪꯗꯦ ꯁꯦꯡꯅ ꯍꯥꯏꯒꯦ
ꯑꯣ
ꯑꯌꯨꯛꯗ ꯍꯧꯒꯠꯂꯤꯗꯅ
ꯎꯝ
ꯍꯧꯒꯠꯇ꯭ꯔꯤꯉꯩꯗ ꯑꯩꯈꯣꯏ ꯀꯩꯅꯣ ꯑꯩꯈꯣꯏ ꯃꯈꯥꯗ ꯊꯕꯤ ꯊꯕꯛ ꯀꯩꯊꯦꯜ ꯑꯃ ꯂꯩꯕꯅꯦꯕ ꯈꯨꯟꯗ ꯄꯣꯠ ꯌꯣꯟꯕ ꯆꯠꯂ ꯑꯦꯛꯖꯥꯝꯄꯜ ꯖꯖꯤꯟꯖꯔꯗ
ꯑꯪ
ꯁꯤꯡꯗꯣ ꯑꯗꯨ ꯌꯣꯟꯕ ꯆꯠꯂꯅꯤ ꯆꯠꯂꯒ ꯍꯜꯂꯛꯑꯒ ꯑꯗꯨ ꯆꯠꯄꯁꯨ ꯈꯣꯡꯅ ꯆꯠꯄꯅꯦꯕ ꯄꯨꯔꯒ ꯑꯩꯈꯣꯏ ꯈꯣꯡꯅ ꯄꯨꯔꯒ
ꯎꯝ
ꯂꯒ ꯄꯨꯔꯒ ꯍꯜꯂꯑꯒ ꯁ꯭ꯀꯨꯜ ꯀꯥ ꯆꯆꯔꯒ ꯁ꯭ꯀꯨꯜ ꯀꯥꯈ꯭ꯔꯦ ꯑꯃꯨꯛ ꯍꯜꯂꯔꯒ ꯁ꯭ꯀꯨꯟ ꯑꯃꯨꯛ ꯍꯜꯂꯛꯑꯒ ꯂꯧꯗ ꯑꯃꯨꯛ ꯆꯠꯄ ꯂꯧꯗ ꯑꯃꯨꯛ ꯆꯠꯄ ꯆꯠꯂꯒ ꯖꯥꯂꯒ ꯑꯃꯨꯛ ꯁꯨꯕ ꯑꯥꯜꯂꯒ ꯑꯃꯨꯛ ꯀꯩꯅꯣ ꯐꯗꯤꯒꯣꯝꯒꯨꯝ ꯄꯨꯔꯕꯒꯨꯝ ꯑꯗꯨꯒꯨꯝꯕ ꯀꯨꯒꯨꯝꯕ ꯄꯨꯔ ꯄꯨꯔꯛꯄꯒꯨꯝ ꯀꯣꯕꯤꯒꯨꯝꯕ ꯄꯨꯔꯛꯑꯒ ꯑꯃꯨꯛ ꯍꯜꯂꯛꯑꯒ ꯅꯨꯡꯗꯥꯡꯗꯤ ꯋꯥꯃꯟꯕꯒꯤ ꯂꯥꯏꯔꯤꯛ ꯄꯥꯕꯁꯨ ꯀꯌꯥ ꯀꯨꯏꯅ ꯄꯥꯕ ꯉꯝꯗꯦꯗꯅ ꯋꯥꯕꯒꯤ ꯊꯕꯛꯁꯨ ꯋꯥꯃꯟꯕꯒꯤ ꯑꯗꯨꯒꯤ
ꯎꯝ
ꯀꯨꯏꯅꯁꯨ ꯄꯥꯕ ꯉꯝꯗꯦ ꯑꯗꯨꯒꯤ ꯑꯁ ꯂꯥꯏꯔꯤꯛꯇ ꯌꯥꯗꯦꯅ ꯐꯥꯎꯟꯗꯦꯁꯟ ꯐꯖ ꯑꯗꯨ ꯑꯗꯨꯗꯦ ꯑꯃꯨꯛ ꯀ꯭ꯂꯥꯁ ꯇꯦꯟ ꯂꯣꯏꯔꯒ ꯏꯇꯣꯝꯗ ꯀ꯭ꯂꯥꯁ ꯀꯩꯅꯣ ꯑꯦꯂꯚꯦꯟ ꯇꯨꯋꯦꯜꯐ ꯀꯥꯅꯉꯥꯏ ꯀꯩꯅꯣ ꯄꯩꯁꯥ ꯇꯥꯜꯂꯒ ꯀꯥꯔꯦꯅꯦ ꯏꯝꯐꯥꯜꯗ
ꯎꯝ
ꯑꯗꯨ ꯒꯦꯖꯨꯌꯦꯁꯟ ꯐꯥꯎ ꯍꯧꯖꯤ ꯍꯧꯛ ꯍꯧꯖꯤꯛ ꯐꯥꯎꯁꯨ ꯏꯇꯣꯝꯗ ꯑꯗꯨꯝ ꯁꯤꯡꯕ ꯍꯥꯏꯇꯥꯔꯦ
ꯎꯝ
ꯎꯥꯏ ꯂꯩꯃ ꯄꯈꯣꯏꯁꯨ ꯑꯩꯈꯣꯏ ꯏꯅꯥꯎꯅꯨꯄꯥ ꯏꯌꯥꯝꯕ ꯑꯩꯈꯣꯏ ꯑꯩꯈꯣꯏ ꯏꯆꯤꯟ ꯏꯅꯥꯎ ꯌꯥꯝꯕꯅꯤꯅꯀꯣ
ꯎꯝ
ꯏꯄꯥꯈꯣꯏꯁꯨ ꯃꯌꯥꯝ ꯑꯩꯈꯣꯏꯗ ꯂꯣꯏꯅ ꯀꯩꯅꯣ ꯄꯩꯁꯥ ꯑꯩꯈꯣꯏꯗ ꯂꯣꯏ ꯎ ꯄꯤꯕꯗꯣ ꯉꯝꯗꯕꯅꯤꯅꯀꯣ ꯑꯩꯈꯣꯏꯁꯨ ꯃꯣꯏ ꯑꯋꯥꯕꯗꯨ ꯈꯪꯕꯒꯤꯀꯣ ꯑꯩꯁꯨ
ꯎꯝ
ꯀꯩꯅꯣ ꯏꯊꯟꯗ ꯇꯥꯜꯂꯒ ꯀꯩꯅꯣ ꯁꯨꯝ ꯀꯥꯔꯛꯄꯅꯦꯕ ꯍꯧꯖꯤꯛ ꯏꯌꯥꯝꯕ ꯑ ꯊꯥꯠ ꯁꯨꯕꯗꯣ
ꯎꯝ
ꯃꯥꯗꯤ ꯑ ꯄ꯭ꯔꯣꯐꯦꯁꯔ ꯇꯝꯕꯅꯦꯕ ꯂꯣꯏꯗꫭꯔꯦ
ꯎꯝ ꯎꯝ
ꯑꯗꯨꯒ ꯑꯩꯒꯤ ꯃꯊꯛꯇꯣ
ꯎꯝ
ꯃꯥꯅꯁꯨ ꯕꯥ ꯌꯥꯎꯈ꯭ꯔꯦ
ꯑꯣ
ꯑꯗꯨꯒ ꯈ꯭ꯋꯥꯏ ꯑꯍꯟꯅ ꯈꯋꯥꯏ ꯑꯍꯟꯅ ꯅꯨꯄꯤ ꯊꯤꯈ꯭ꯔꯦ ꯑꯗꯨ ꯑꯩꯈꯣꯏ ꯁꯦꯀꯦꯟꯅ ꯃꯥ ꯍꯥꯟꯅ ꯏꯟꯖꯤꯅꯤꯌꯥꯔꯤꯡ ꯇꯝꯔꯝꯕꯅꯦꯕ
ꯎꯝ
ꯑꯗꯨ ꯂꯕꯛ ꯊꯤꯅ ꯑꯦꯛꯁꯤꯗꯦꯟ ꯇꯧꯕꯒꯤ ꯈꯣꯡꯗꯣ ꯇꯦꯛꯑꯒ ꯑꯗꯨꯝ ꯍꯧꯖꯤꯛ ꯌꯨꯝꯗ ꯂꯩꯔꯒ ꯍꯧꯖꯤꯛ ꯀꯩꯅꯣ ꯆꯔꯆꯀꯤ ꯀ꯭ꯂꯥꯛꯇꯣ
ꯎꯝ
ꯆ ꯆꯆ ꯀ꯭ꯂꯥꯛ ꯌꯥꯎꯕꯅꯦꯕ
ꯎꯝ ꯌꯥꯝꯅꯨꯡꯁꯤꯅ‌ꯦ ꯅꯣꯏ ꯋꯥꫪꯤꯁ‌ꯦ
ꯎꯝ ꯎꯝ ꯌꯥꯝ ꯂꯥꯏꯕꯛ ꯊꯤꯕ ꯍꯥꯏꯇꯥꯔꯦ
ꯐꯔ‌ꯦ ꯑꯩꯈ‌ꯣꯏ ꯗꯦꯏ ꯍꯦꯟꯅꯥ ꯐꯔ‌ꯣ
ꯅꯣꯏꯒꯤ ꯑꯃꯨꯛ ꯇꯥꯔꯁꯦ
ꯈꯣꯏꯒꯤꯗꯤ ꯈꯣꯏ ꯗꯥꯗꯣ ꯃꯌꯨꯝ ꯉꯟꯅꯄꯂꯦ
ꯎꯝ
ꯑꯩꯈꯣꯏ ꯃꯥꯂꯝ ꯍꯔ ꯄꯣꯛꯑꯦ ꯑꯗꯨꯒ ꯀꯥꯁ ꯇꯨꯋꯦꯜꯐ ꯐꯥꯎꯗꯤ ꯃ‌ꯣꯏꯅ ꯊꯥꯛꯄꯤꯔꯦ ꯑꯩꯁꯨ ꯈꯣꯏꯕꯣꯛ ꯃꯅꯥꯛꯇ ꯑꯗꯨꯝ ꯂꯩꯔꯛꯑꯦ ꯑꯗꯨꯒ ꯀꯣꯂꯦꯖꯇꯤ ꯏꯊꯟꯇ ꯄꯩꯁꯥ ꯇꯥꯜꯂꯒ ꯇꯧꯔꯦ ꯑꯩꯁꯨ ꯏꯅꯥꯎꯗꯣ ꯌꯥꯝꯕꯅꯤꯅ ꯑꯩꯁꯨ ꯃꯣꯏꯗꯨꯁꯨ ꯉꯝꯗ꯭ꯔꯦꯕ ꯄꯩꯁꯥ ꯂꯩꯇꯕꯅꯤꯅ ꯄꯩꯁꯥ ꯇꯥꯟꯐꯝꯁꯨ ꯍꯧꯖꯤꯛ ꯁꯤ ꯂꯩꯇ꯭ꯔꯦꯕ ꯇꯣꯂꯣꯞ ꯆꯥꯍꯧꯗꯕꯅꯤꯅꯀꯣ
ꯎꯝ
ꯄꯩꯁꯥ ꯇꯥꯟꯕꯝꯁꯨ ꯂꯩꯇ꯭ꯔꯦ ꯍꯧꯖꯤꯛ ꯆꯦꯡ ꯀꯩꯀꯥ ꯂꯩꯅꯕ ꯐꯥꯎ ꯂꯩꯇꯦ ꯍꯧꯖꯤꯛꯁꯦ ꯀꯟꯅ ꯍꯥꯏꯗꯤ ꯑꯗꯨꯝ ꯂꯩꯌ‌ꯦ ꯍꯥꯏꯇꯔ‌ꯦ ꯗ‌ꯣ
ꯎꯝ
ꯃꯤꯛꯁ ꯇꯧꯔꯒ ꯆꯥꯅꯕꯗꯣ
ꯎꯝ
ꯑꯗꯨꯏꯗꫭ ꯀꯥꯟꯅꯩꯗꯅ ꯑꯗꯨꯗꯨꯒꯤ
ꯎꯝ
ꯌꯨꯝ ꯑꯈꯣꯏꯁꯨ ꯍꯧꯖꯤꯛꯁꯦ ꯄꯨꯔꯥ ꯋꯥꯔꯒ ꯍꯤꯡꯏꯅ‌ꯦ ꯅꯪ ꯃꯤ ꯃꯤꯒꯤ ꯑꯋꯥꯕꯁꯦ ꯇꯣꯉꯥꯟ ꯇꯣꯉꯥꯟꯅ ꯑꯗꯨꯝ ꯂꯩꯕꯅꯦꯗ ꯏꯅꯥꯎꯅꯨꯄꯥ ꯑꯃꯁꯨ ꯁ꯭ꯀꯨꯜ ꯀꯥꯕ ꯇꯣꯛꯈ꯭ꯔꯦ ꯀꯥꯎ ꯍꯥꯏꯕꯅꯤ ꯌꯥꯗ꯭ꯔꯦ
ꯎꯝ ꯀꯩꯒꯤ ꯀꯩꯒꯇꯣꯛꯄ
ꯍꯪꯗ꯭ꯔ ꯑꯅꯗ꯭ꯔꯦ
ꯑꯗꯨ ꯃꯥ ꯇꯨꯡꯗ ꯅꯤꯡꯉꯝꯃꯣꯏꯀꯣ ꯃꯥ
ꯎꯝ ꯍꯥꯏꯒꯅꯤ ꯅꯪ ꯌꯥꯕ
ꯍꯧꯖꯤꯛ ꯃꯇꯝꯁꯤꯗ ꯇꯨꯌꯦꯜꯐ ꯂꯣꯏꯔ ꯐꯥꯎ ꯃꯤ ꯃꯤ ꯑꯣꯏꯅ ꯁꯛꯇ꯭ꯔꯕꯅꯦꯕ
ꯎꯝ
ꯇꯨꯌꯦꯜꯞ ꯂꯥꯛꯑꯦ ꯒ꯭ꯔꯦꯖꯨꯌꯦꯁꯟ ꯐꯥꯎꯁꯨ ꯂꯣꯏꯔꯒ ꯃꯤ ꯑꯣꯏꯅ ꯈꯟꯗ꯭ꯔꯕꯅꯦꯕ ꯃꯥ ꯁꯨꯕꯥꯏ ꯌꯥꯎꯅꯤꯡꯉꯁꯨ ꯀ꯭ꯂꯥꯁ ꯇꯦꯟ ꯁꯥꯔꯇꯤꯐꯤꯀꯦꯠ ꯂꯣꯏꯔ꯭ꯔꯗꯤ ꯌꯥꯗꯦꯕꯀꯣ
ꯎꯝ
ꯑꯗꯨꯅ ꯃꯥ ꯌꯥꯗ꯭ꯔꯁꯨ ꯌꯥꯔꯁꯨ ꯈ ꯂꯣꯏꯁꯤꯂꫭ ꯁꯔꯇꯤꯐꯤꯀꯦꯠ ꯐꯪꯍꯜꯂꯒ ꯁꯨꯃꯥꯏ ꯊꯥꯒ꯭ꯔꫭꯅꯦ
ꯍꯥꯏꯔꯤꯅꯦ ꯨꯡꯌꯥ ꯌꯥꯗꯕ
ꯑꯣ ꯐꯣꯟꯗ ꯉꯥꯎꯕ꯭ꯔꯥ ꯍꯥꯏꯁꯦ
ꯉꯥꯎꯔꯦ ꯃꯃꯥꯟꯅꯕꯈꯩꯗꯣ ꯂꯥꯏꯔꯦꯛꯇꯣ ꯇꯝꯗꯕ ꯃꯤ ꯌꯥꯝꯃꯕ ꯑꯗꯨꯒꯤ ꯑꯩꯈꯣꯏ ꯌꯨꯝꯗ ꯂꯥꯛꯑ ꯂꯥꯛꯑꯒ ꯃꯣꯏꯗ ꯄꯨꯟꯁꯤꯜꯂꯦꯗꯅ ꯆꯥꯎꯔꯛꯑꯕꯅꯤꯅ ꯉꯝꯗ꯭ꯔ
ꯑꯣ ꯃꯣꯏꯅ ꯍꯥꯏꯕ ꯃꯣꯏꯅ ꯆꯥꯎꯔꯝꯅꯤꯅ ꯃꯣꯏ ꯀꯨꯁꯤ ꯔꯁꯤ ꯇꯧꯔꯦ ꯁꯤꯅꯤꯅꯦ ꯑꯅꯣꯏ ꯎ ꯃꯣꯏ ꯎꯝ ꯃꯣꯏꯅ ꯆꯥꯎꯧꯔꯕꯅꯤꯅꯀꯣ ꯀꯤꯗ꯭ꯔꯕ ꯍꯥꯏꯇꯥꯔꯦ
ꯎꯝ ꯍꯪꯗ ꯀꯜꯂꯕꯅꯤ ꯅ